ꯀꯩꯗꯧꯔꯝꯃꯤꯅꯣ
ꯑꯩꯗꯣ ꯏꯔꯨꯖ ꯂꯣꯏꯗ ꯉꯥꯏꯔꯤ ꯑꯗꯨꯒꯤ ꯏꯁꯀꯤꯟ ꯀꯦꯌꯔ ꯇꯧꯔꯤ ꯅꯪꯗꯤ
ꯑꯩꯗꯤꯅꯦ ꯍꯧꯒꯠꯂꯒ ꯏꯃꯥꯟꯅꯕꯤꯒꯤ ꯀꯥꯔꯗ ꯆꯠꯂꯒ ꯃꯣꯏ ꯑꯆꯥꯄꯣꯠ ꯂꯩꯕꯁꯤꯡꯗꯨꯣ ꯆꯥꯏ ꯊꯥꯕꯤꯔꯤꯌꯦ ꯑꯩꯅ
ꯎꯝꯕꯣ ꯆꯠ ꯊ ꯅꯠꯇ꯭ꯔꯥ
ꯎꯝ ꯆꯥꯊꯣꯛꯑꯦ ꯅꯪꯒꯤꯗ ꯀꯩꯅꯣ ꯂꯩꯕ꯭ꯔꯣ ꯎꯝ ꯀꯥꯇꯤꯒ ꯂꯩꯕ꯭ꯔꯣ ꯀꯥꯇꯤꯒ ꯂꯩꯕ꯭ꯔꯣ ꯃ ꯅꯪꯒꯤꯗ ꯑꯝꯇ ꯃꯈꯥꯗ ꯂꯥꯡꯉꯛꯄꯤꯒꯗ꯭ꯔꯥ
ꯀꯥꯔꯇꯤ ꯀ ꯍꯥꯥ
ꯈꯪꯗꯦ ꯅꯪ ꯑꯃꯗꯨꯒꯤꯗ ꯆꯦꯛ ꯇꯧꯕꯤꯌꯨꯅꯦ
ꯀꯥꯇꯤ ꯌꯥꯎꯔꯝꯗ꯭ꯔꯦ ꯈꯔꯖ ꯈ꯭ꯔꯖꯥꯠꯅꯣ
ꯅꯪ ꯂꯩꯇ꯭ꯔꯒ ꯂꯩꯌꯦ ꯀꯥꯏꯅ ꯍꯥꯏꯖꯅꯤꯡꯕ꯭ꯔꯣ
ꯌꯥꯎꯕꯅꯤ ꯁꯤꯗ ꯑꯗꯨꯝ
ꯅꯪꯒꯤ ꯅꯀꯣꯟꯗꯣ ꯌꯥꯝ ꯂꯥꯡꯉꯦ ꯄ꯭ꯂꯥꯁꯇꯤꯛ ꯃꯈꯣꯟ ꯌꯥꯝ ꯇꯥꯏꯌꯦ ꯇꯥꯍꯟꯒꯅꯨ
ꯑꯩꯩ ꯀꯥꯇꯤ ꯊꯕꯒꯤꯅꯦ
ꯑꯣ ꯅꯪ ꯆꯥꯛ ꯆꯥꯔꯕꯣ ꯆꯥꯗ꯭ꯔꯤꯕꯣ
ꯑꯩ ꯆꯥꯛꯇꯣ ꯑꯩꯈꯣꯏ ꯏꯃꯥꯟꯅꯕꯤ ꯑꯃ ꯂꯥꯛꯑꯒ ꯃꯥꯅꯠ ꯁꯠꯠ ꯁꯠꯨꯠ ꯂꯥꯛꯑ ꯊꯣꯡꯗꯣꯛꯄꯤꯈ꯭ꯔꯦ ꯆꯥꯗꯤ ꯆꯥꯗ꯭ꯔꯤꯌꯦ
ꯑꯗꯣ ꯉꯁꯤꯗꯤ ꯅꯪꯗꯤ ꯏꯀꯥꯏ ꯆꯠꯀꯗꯧꯕ
ꯑꯩ ꯉꯁꯤꯗꯤ ꯗꯤꯄꯥꯔꯠꯃꯦꯟꯗ ꯆꯠꯀꯅꯤ ꯑꯗꯒꯤꯗꯤ ꯃꯦꯟ ꯐꯤꯠ ꯌꯦꯡ ꯆꯠꯀꯅꯤ ꯅꯪꯗꯤ ꯀꯥꯏ ꯀꯥꯏ ꯆꯠꯇꯣꯏꯅꯣ
ꯑꯩꯗꯤ ꯉꯁꯤꯗꯤ ꯀꯥꯏꯝ ꯆꯠꯊ ꯑꯏ ꯄꯔꯒ ꯂꯩꯅꯦ ꯍꯌꯦꯡ ꯑꯦꯛꯖꯥꯝꯅꯦ ꯅꯪꯁꯨ ꯍꯌꯦꯡ ꯑꯦꯛꯖꯥꯝ ꯂꯣꯏꯗꯥꯏꯅꯦ
ꯑꯩꯈꯣꯏꯗꯤ ꯑꯦꯛꯖꯥꯝꯒꯤ ꯂꯥꯏꯔꯤꯛ ꯄꯥꯕ ꯂꯣꯏꯔꯦ ꯑꯗꯨꯅ ꯆꯠꯇꯣꯏꯅꯦ ꯀꯣꯏꯕ
ꯌꯥꯝ ꯅꯨꯡꯉꯥꯏꯌꯦ ꯅꯪꯗꯤ ꯌꯥꯝ ꯍꯩꯌꯦ ꯀꯩꯅꯣ ꯌꯥꯝ ꯊꯨꯏꯦ
ꯗꯤ ꯍꯩꯇ꯭ꯔꯣ ꯌꯥꯝꯅ
ꯅꯪꯒꯤ ꯕ꯭ꯔꯦꯟꯗ ꯑꯩꯈꯣꯏꯗꯁꯨ ꯈꯔ ꯍꯥꯞꯄꯤꯔꯛꯑꯣ
ꯑꯩꯒꯤ ꯕ꯭ꯔꯦꯟꯁꯦ ꯅꯣꯏꯗ ꯄꯥꯟꯕ ꯌꯥꯔꯝꯃꯗꯤ ꯁꯤꯔꯣꯏꯗꯏ
ꯁꯤ ꯅꯣꯏꯗ ꯇꯪꯈꯥꯏ ꯇꯧꯔꯒ ꯌꯥꯔꯅꯤ ꯀꯩꯅꯣ ꯅꯪꯕꯣ
ꯁꯤꯅꯤ ꯍꯦꯟꯅ ꯑꯩ ꯁꯤꯅꯤ ꯕ꯭ꯔꯦꯟ ꯂꯧꯊꯣꯛꯈ꯭ꯔꯗꯤ
ꯁꯤꯔꯣꯏ ꯁꯔꯣꯏ ꯀꯩꯔꯣꯏꯅ ꯏꯅꯤ ꯏꯪ ꯑꯪ ꯍꯕꯅꯤꯒꯤꯅ ꯍꯅꯤ ꯑꯗꯨ
ꯎꯝ ꯑꯁꯥ ꯄꯣ ꯆꯥꯔꯤ ꯔꯦꯁꯦ
ꯎꯝ ꯍꯣꯏ ꯑꯆꯥꯄꯣꯠꯁꯇ ꯃꯨꯀꯨ ꯁꯦꯝꯇ ꯍꯥꯡꯗꯣꯛꯀꯦ ꯑꯝꯇ ꯅꯪ ꯇꯥꯎꯑꯣ ꯑꯩ ꯆꯥꯒꯦ
ꯆꯥꯛꯇ ꯊꯣꯡꯉꯕꯣ
ꯍꯣꯏ ꯊꯣꯡꯉꯦ ꯆꯥꯛꯁꯨ ꯊꯣꯡꯉꯦ ꯑꯦꯟꯁꯥꯡꯁꯨ ꯊꯣꯡꯉꯦ ꯏꯃꯥꯟꯅꯕꯤ ꯑꯃꯅꯦ ꯃꯣꯏ ꯁꯥꯏ ꯂꯥꯛꯑꯦꯗꯅ ꯊꯦꯡꯅꯕ ꯆꯠꯈꯤꯕꯀꯣ
ꯎꯝ
ꯑꯗꯣ ꯃꯥꯁꯦ ꯍꯜꯂꯛꯄ ꯉꯥꯏꯔꯦ ꯀꯩꯅꯣ ꯍꯥꯎꯇꯦ ꯅꯣꯏꯒꯤꯁꯤꯗꯤ
ꯍꯥꯎ ꯇꯦꯕ꯭ꯔꯣ ꯆꯄꯠꯇꯣ
ꯎꯝ ꯌꯥꯝ ꯚ꯭ꯔꯦꯁ ꯑꯣꯏꯗ꯭ꯔꯦ
ꯑꯍꯥꯎꯕ ꯆꯥꯛꯑꯣꯣ ꯑꯍꯥꯎꯕ ꯃ ꯂꯪꯊꯣꯛꯈꯣ
ꯄꯩꯁꯥꯅꯦꯦꯕꯃꯨꯗ꯭ꯔꯣ
ꯐꯝꯃꯨꯌꯦꯦ ꯅꯪ ꯍꯥꯎꯇꯦ ꯍꯥꯏꯗꯦꯗꯤ
ꯊꯤꯅ ꯍꯥꯎꯗ꯭ꯔꯦ ꯍꯧꯖꯤꯛꯀꯤꯗꯨꯗꯤ ꯑꯗꯨꯒꯤ ꯑꯗꯨꯝ ꯊꯝꯃꯝꯃꯦ ꯀꯣꯛꯑꯒ
ꯎꯝ
ꯅꯪꯕꯤ ꯆꯥꯅꯤꯝ ꯔ
ꯃꯗꯤ ꯆꯥꯅꯤꯡꯗ꯭ꯌꯦ ꯆꯥꯛ ꯑꯣꯏꯅ ꯆꯥꯔꯒꯦ
ꯆꯥꯅꯤꯡꯍꯜꯂꯣ ꯌꯥꯔꯣꯏ ꯆꯥꯅꯤꯡꯗꯕ
ꯑꯗꯨ ꯅꯪ ꯀꯥꯏ ꯀꯥꯏ ꯉꯁꯤ ꯀꯔꯤꯝ ꯆꯠꯂꯔꯣꯏ ꯍꯥꯏꯕ꯭ꯔꯣ
ꯑꯩ ꯉꯁꯤꯁꯦ ꯀꯔꯤꯝ ꯆꯜꯂꯔꯣꯏ ꯍꯣꯔꯦꯟ ꯄꯨꯡ ꯑꯅꯤ ꯑꯗꯨꯋꯥꯏꯗ
ꯎꯝ
ꯑꯗꯨꯁꯨ ꯉꯁꯤ ꯑꯃꯨꯛꯀ ꯍꯦꯛ ꯄꯠ ꯆꯠꯀꯅꯤ ꯑꯩꯅ ꯀꯧꯈꯤꯕ ꯃꯤꯗꯣ ꯂꯥꯛꯑꯗꯤ ꯀꯛꯄ ꯆꯠꯀꯅꯤ ꯑꯗꯨꯒ ꯅꯪꯒꯤ ꯔꯨꯝꯃꯦꯠꯁꯦ ꯑꯩꯅ ꯅꯝꯗꯅ ꯄꯨꯊꯣꯛꯀꯅꯤ
ꯑꯗꯨꯗꯤ ꯅꯣꯏ ꯃꯦꯟꯁꯤꯠ ꯌꯦꯡꯕ ꯂꯥꯛꯑꯔꯣꯏ
ꯂꯥꯛꯑꯔꯣꯏꯅꯦ ꯁꯤꯗꯤ ꯃꯊꯪꯗ ꯑꯣꯏꯅ ꯂꯥꯛꯑꯒꯦ ꯑꯗꯨꯒ ꯅꯪ ꯃꯦꯟꯁ ꯌꯦꯡꯕ ꯂꯣꯏꯔ ꯀꯥꯟ ꯀꯟꯅ ꯍꯜꯂꯛꯄ ꯀꯥꯟꯗ ꯅꯨꯡꯗꯥꯡ ꯋꯥꯏꯔꯝꯒꯤ ꯆꯥꯛ ꯆꯥꯅꯤꯉꯥꯏ ꯑꯦꯟꯁꯥꯡ ꯀꯩꯝ ꯂꯩꯍꯧꯗꯦꯕꯀꯣ ꯑꯗꯨꯒꯤ ꯀꯃꯥꯏꯅ ꯇꯧꯁꯤꯦ ꯍꯥꯏꯅꯣ ꯍꯣꯔꯦꯟꯗꯣ
ꯑꯣꯛꯁꯥ ꯊꯣꯡꯒꯅꯤ
ꯋꯥ ꯑꯦꯛꯖꯥꯝ ꯍꯧꯕꯅꯤꯅ ꯀꯩ ꯌꯦꯟꯊꯥꯡ ꯆꯥꯁꯦ ꯍꯥꯏꯅꯣ
ꯑꯣꯛꯁꯥ
ꯑꯣꯛꯁꯥ ꯑꯣꯛꯁ ꯀꯥꯏ ꯅꯪ ꯂꯩꯕꯤꯒꯗꯕ꯭ꯔꯣ
ꯃꯊꯛꯗꯤ ꯊꯥꯗꯔꯛꯀꯗꯕ ꯃꯥ ꯐꯣꯟ ꯄꯥꯏꯔꯛꯈꯤꯗ꯭ꯔꯦ ꯃꯊꯛꯇ ꯊꯥꯗꯔꯛꯀꯗꯕ ꯃꯤꯗꯣ
ꯀꯩꯅꯣ ꯉꯥꯅꯨꯁꯨ ꯊꯥꯗꯕꯤꯔꯛꯑꯣ ꯍꯥꯏꯌꯣ
ꯅꯪ ꯍꯥꯏꯕꯅꯦ ꯃꯥ ꯇꯥꯁꯟꯅꯗꯦ
ꯎꯝ ꯑꯩꯒꯤ ꯃꯣꯟꯁꯦ ꯅꯪ ꯐꯖꯅ ꯇꯥꯕ꯭ꯔꯣ
ꯇꯥꯏꯌꯦꯦ ꯅ ꯀꯗꯤ ꯇꯥꯕ꯭ꯔꯣ
ꯅꯪꯒꯤꯁꯨ ꯐꯖꯅ ꯇꯥꯏꯌꯦ ꯅꯪꯗꯤ ꯐꯣꯠꯁꯨ ꯌꯥꯝ ꯇꯥꯏꯅ
ꯀꯃꯥꯏꯅ ꯇꯥꯔꯤꯅꯣ
ꯅꯪꯒꯤ ꯐꯣꯇꯣꯁꯤꯡꯅ ꯄꯣꯠꯁꯝ ꯇꯅ ꯎꯏꯅ
ꯇꯥꯗꯦꯌꯦ ꯑꯩꯗꯤ ꯀꯔꯥꯏꯗꯒꯤꯔꯥ ꯊꯥꯁꯨ ꯇꯥꯗꯅ
ꯄꯣꯠꯁꯦ ꯑꯝ ꯇꯥꯏꯌꯦ ꯅꯪꯅ ꯈꯪꯗꯕꯒꯤ ꯋꯥꯅꯤ ꯅꯪꯅ ꯅꯁꯥꯗꯀꯥ ꯅꯅꯁꯗ ꯂꯩꯄꯒꯤ ꯅꯪꯅ ꯎꯔꯗꯕꯅꯦ
ꯐꯖꯗꯤ ꯑꯩꯗꯤ ꯑꯊꯤꯕꯤꯅꯤ ꯑꯩꯗꯤ ꯐꯣꯇꯣ ꯀꯥꯞꯁꯨ ꯍꯩꯀꯦ ꯄꯣꯁꯨ
ꯎꯝ ꯅꯪ ꯑꯗꯨꯃꯥꯏꯅ ꯍꯥꯏꯔꯗꯤ ꯑꯩꯈꯣꯏꯗꯤ ꯀꯩꯅꯣ ꯊꯧꯔꯣꯏꯔꯣꯏ ꯑꯩꯈꯣꯏꯁꯦ
ꯅꯠꯇꯦ ꯉꯔꯥꯡ ꯅꯨꯡꯗꯥꯡ ꯐꯨꯠꯕꯣꯜ ꯌꯦꯡꯕ꯭ꯔꯣꯅ ꯅꯪꯒꯤ ꯍꯥꯜꯂꯦꯅ ꯅꯪ ꯀꯥꯔꯦꯅ ꯅꯪ ꯍꯔꯥꯎꯖ
ꯗꯂꯤꯅ ꯀꯥꯔꯦ ꯈꯣꯏ ꯑꯩꯒꯤ ꯅꯨꯡꯉꯥꯏꯔꯦ ꯑꯩꯗꯤ ꯑꯗꯨꯣ ꯅꯨꯡꯉꯥꯏꯇꯌꯦ ꯃꯣꯏꯒꯤ ꯗꯥꯕꯥꯔ ꯀꯗꯣ
ꯎꯝ
ꯥ ꯗꯃꯥ ꯍꯕ ꯍ ꯗꯗꯥ ꯃꯥꯥꯗꯣ ꯑꯗꯨꯅꯨꯡꯉꯥꯏꯇꯑꯦ ꯀꯄꯗꯣ
ꯍꯣꯏ ꯇ ꯑꯃꯔꯗꯨ ꯄꯣꯔꯦ ꯍꯥꯏꯗꯅ ꯃꯤ ꯐꯅ ꯌꯥꯝ ꯀꯥꯞꯅꯔꯦ ꯑꯗꯣ ꯍꯣꯔꯦꯟ ꯅꯨꯡꯗꯥꯡꯁꯨ
ꯅꯣꯏꯅꯦ ꯃꯥꯅ ꯕꯤꯗꯣ ꯃꯥꯥꯏ ꯄꯥꯂꯨ ꯀꯞꯦꯅ
ꯍꯣꯏ ꯑꯗꯨꯅꯦ ꯊꯦꯝꯕ ꯆꯠꯈꯤꯑ ꯅꯨꯡꯉꯥꯏꯇꯦ
ꯃꯅꯨꯡꯥꯏ ꯇꯦꯟꯗꯣꯏꯁꯨ ꯑꯩꯈꯣꯏꯒꯤ ꯅꯤꯗꯥꯅ ꯀꯥꯔꯦ ꯅꯨꯡꯉꯥꯏꯔꯦ
ꯑꯗꯨꯅꯦ ꯅꯨꯡꯉꯥꯏꯇ꯭ꯔꯥ
ꯎ ꯅꯪꯁꯨ ꯗꯥꯥꯂꯦꯟꯒꯤ ꯃꯤꯔꯣ
ꯑꯩꯖꯤ ꯑꯀꯥꯕꯗ ꯑꯀꯥꯕꯒꯤ ꯇꯤꯝꯅꯦ ꯅꯪꯒꯤ ꯇꯥꯏꯞꯇ
ꯑꯩꯗꯤ ꯃꯥꯡꯉꯣꯟꯗꯗꯤ ꯑꯀꯥꯕꯒꯤ ꯊꯤꯝ ꯂꯩꯇꯦ ꯃꯥ ꯍꯣꯏ ꯑꯗꯨꯝ ꯄꯥꯝꯃꯅꯤ ꯃꯥꯗꯤ
ꯅꯪꯈ꯭ꯔꯦ ꯃꯥꯁꯦ ꯀꯅꯥꯅ ꯀꯃꯥꯏꯅ ꯄꯥꯝꯃꯤꯅꯣꯅꯤꯅ ꯁꯛꯁꯨ ꯌꯥꯝ ꯊꯤ ꯃꯥꯗꯤ
ꯃꯁꯛ ꯐꯖꯩ ꯍꯥꯏꯔꯒ ꯑꯩꯗꯤ ꯅꯨꯄꯥ ꯃꯥꯟꯗ꯭ꯔꯣ ꯃꯁꯛꯇꯣ ꯅꯨꯡ ꯃꯥꯜꯂꯒ ꯁꯥꯁꯤꯕꯨ ꯃꯥꯂꯒ
ꯑꯗꯨꯅꯦ ꯍꯥꯏꯔꯤꯁꯦ ꯁꯥꯊꯤ ꯁꯥꯊꯤꯕ ꯃꯥꯜꯂꯒ ꯄꯣꯒꯤ ꯑꯣꯏꯔꯝꯕꯗꯨꯅꯦꯕ ꯅꯠꯇ꯭ꯔꯅꯅ
ꯗ꯭ꯔꯣꯁꯥ ꯊꯤꯕ ꯃꯥꯜꯂꯒ ꯄꯨꯣꯛꯀꯤ ꯑꯣꯏꯔꯤꯗꯣ ꯈꯣꯏꯗꯤꯁ ꯗꯁ ꯑꯁꯥ ꯀꯗ ꯑ ꯀꯔꯤ ꯉꯃꯔ ꯅꯣ ꯀꯅꯣ
ꯅꯣꯛꯑꯣꯏ ꯅꯣꯛꯑꯣꯏ ꯅꯣꯛꯅꯤꯡꯗꯦ ꯑꯦꯛꯖꯥꯝꯅ ꯄꯥꯗ꯭ꯔꯤꯕ ꯑꯣꯏꯕꯅꯦ ꯀꯩ ꯄꯥꯗ꯭ꯔꯤꯌꯦ ꯀꯣꯏꯕꯅ ꯆꯠꯅꯤꯡꯉꯕ ꯕ ꯃꯔꯣꯜ ꯑꯃ ꯂꯥꯏꯔꯤꯛꯅ ꯄꯥꯗ꯭ꯔꯤꯕ ꯀꯃꯥꯏꯅ ꯇꯧꯖꯦꯅꯣ
ꯂꯥꯏꯔꯤꯛꯇꯣ ꯃꯌꯥꯝ ꯄꯥꯊꯣꯛꯎꯅ ꯉꯥꯡ ꯂꯥꯏꯔꯤꯛ ꯃꯌꯥꯝ ꯄꯥꯈ꯭ꯔ ꯑꯗꯨꯗꯤ
ꯉꯔꯥꯡ ꯂꯥꯏꯔꯤꯛ ꯌꯥꯝ ꯄꯥꯕꯗꯣ ꯑꯌꯨꯛꯇ ꯂꯣꯏ ꯀꯥꯎꯔꯝꯃꯤ ꯍꯧꯖꯤꯛꯇꯤ ꯀꯣꯛꯇ ꯑꯃꯁꯨ ꯆꯪꯗ꯭ꯔꯦ ꯀꯃꯥꯏꯅ ꯇꯧꯅꯤ ꯁꯤꯗꯤ
ꯌꯥꯔꯣꯏꯌꯦ ꯀꯥꯎꯍꯟꯒꯅꯨ ꯐꯖꯅ ꯄꯥꯋ ꯍꯌꯦꯡ ꯑꯦꯛꯖꯥꯝ ꯅꯠꯇ꯭ꯔꯣ
ꯍ ꯑꯦꯛꯖꯥꯝꯅꯤ ꯑꯗꯨꯏꯅꯦ ꯍꯥꯏꯁꯦ ꯑꯗꯣ ꯍꯟꯗꯛꯇꯤ ꯅꯨꯡꯗꯥꯡ ꯊꯦꯡ ꯊꯦꯡꯅ ꯇꯨꯝꯃꯦ ꯑꯌꯨꯛ ꯊꯦꯡ ꯊꯦꯡ ꯅꯥꯒꯠꯂꯦ ꯑꯗꯨꯒꯤ ꯑꯩ ꯏꯁꯥꯁꯦ ꯐ꯭ꯔꯦꯁ ꯑꯣꯏꯗ꯭ꯔꯤꯅꯦ ꯑꯗꯨꯝ ꯇꯨꯝꯅꯤꯡꯉꯒ ꯂꯩꯔꯦ ꯇꯧꯔꯤꯁꯦ
ꯑꯩꯖꯅꯦ ꯑꯗꯨꯗꯤ ꯑꯩꯗꯤ ꯑꯍꯤꯡ ꯇꯨꯝꯃꯛꯇꯕ ꯀꯨꯏꯔꯦꯅꯦ
ꯑꯗꯨꯅ ꯏꯁꯥ ꯆꯣꯛꯀꯗꯕꯅꯤꯅ ꯇꯧꯔꯣꯏꯗꯕꯅꯤꯅꯦ ꯑꯗꯣ
ꯎꯝ
ꯀꯃꯥꯏꯅ ꯇꯧꯁꯤꯒꯦ ꯑꯩ ꯁꯤ ꯇꯨ ꯃꯟꯖꯔꯥ ꯂꯥꯏꯛ ꯄ ꯐꯗ꯭ꯔꯦ ꯍꯥꯏꯅ ꯈꯜꯂꯤꯅꯦ ꯑꯃꯗꯨ ꯂꯥꯛꯇ꯭ꯔꯤꯉꯩꯗ ꯈꯔ ꯉ
ꯃꯥ ꯂꯥꯛꯇ꯭ꯔꯤ ꯍꯥꯏꯗꯤ ꯅꯪ ꯂꯥꯏ ꯂꯣꯏ ꯄꯥꯊꯣꯛꯍꯣꯔꯣ
ꯎꯝ ꯅꯪꯉꯅꯤ ꯈꯪꯗꯤꯅ ꯁꯤ ꯀꯧꯕ ꯇꯨꯝꯅꯤꯡꯕꯅ ꯉꯥꯎꯔꯝꯃꯤ ꯂꯥꯏꯔꯤꯛꯄꯨꯁꯦ ꯍꯥꯡꯗꯣꯛꯄ ꯉꯝꯗ꯭ꯔꯦꯃꯤ ꯇꯧꯔꯤꯁꯦ
ꯅꯪꯗꯣ ꯍꯥꯟꯅ ꯇꯨꯝꯊꯣꯛꯑꯣ ꯑꯗꯨꯒ ꯄꯥꯔꯣ ꯅꯠꯇ꯭ꯔꯗꯤ ꯌꯥꯔꯣꯏ ꯎꯝ ꯆꯥꯛ ꯆꯥꯔꯣ ꯑꯗꯨꯒꯅꯦ ꯇꯨꯝꯊꯣꯛꯑꯣ ꯑꯗꯨꯒ ꯏꯔꯨꯖꯊꯣꯛꯑꯣ ꯉꯇꯪꯧꯕ ꯑꯣ ꯑꯗꯨꯒ ꯏꯁꯨ ꯊꯣꯛꯑꯣ ꯑꯗꯨꯒ ꯂꯩ ꯀ ꯊꯣꯛꯑꯣ
ꯑꯃꯗꯨꯗꯤ ꯂꯥꯛꯇ꯭ꯔꯤꯌꯦ
ꯃꯗꯨ ꯂꯥꯛꯄ ꯉꯥꯏꯔꯁꯦ ꯑꯗꯨꯒ
ꯑꯗ ꯀꯗꯧ ꯃꯥꯥꯟꯗꯅꯦ ꯃꯥꯏꯁꯥꯏꯒ ꯊꯦꯡꯅꯔꯨꯕ ꯆꯠꯈꯤꯕꯅꯤꯅ ꯃꯇ ꯌꯥꯝ ꯀꯨꯏꯔꯦ ꯈꯪꯗꯧ ꯃꯥꯜꯂꯤꯅꯦ ꯇꯧꯔꯤꯁꯦ
ꯃꯇꯝ ꯀꯃꯥꯏ ꯀꯃꯥꯏ ꯂꯦꯜꯂꯤꯒꯦ ꯍꯧꯖꯤꯛꯁꯤꯕꯣ
ꯐꯃꯨꯡꯗꯨ ꯍ ꯄꯦꯅꯨ ꯁꯥ ꯁꯥꯏꯑꯦ ꯑꯗꯨꯒꯤ ꯐꯃꯨꯡ ꯃꯅꯨꯡꯗ
ꯑꯗꯨꯝ ꯃꯈꯣꯟ ꯌꯥꯝ ꯇꯞꯅ ꯇꯥꯏꯌꯦ
ꯑꯩꯒꯤ ꯔꯣ
ꯑꯝ
ꯐꯖꯅ ꯇꯧꯔꯕꯣ ꯍꯧꯖꯤꯛꯇꯤ ꯎꯝ ꯐꯃꯨꯡꯗ ꯍꯤꯞ ꯄꯤꯑꯦ ꯁꯥꯕꯒꯤ ꯐꯦꯟ ꯃꯈꯥꯗ ꯑꯗꯣ ꯐꯦꯟꯁꯨ ꯊꯥꯔꯒ ꯑꯗꯣ ꯁꯥꯕꯁꯦ ꯑꯗꯨꯝ ꯁꯥꯏꯅꯦ
ꯎꯝ ꯁꯥꯏꯌꯦ ꯑꯩꯗꯤ ꯏꯔꯨꯖꯠꯊꯎꯔꯦ ꯁꯥꯃꯟꯗꯅ
ꯑꯩꯁꯦ ꯏꯔꯨꯁꯦ ꯇꯧꯔꯝꯕꯅꯦ ꯑꯗꯨꯒꯗꯤ ꯍꯣꯔꯦꯟ ꯆꯥꯛ ꯆꯥꯊꯣꯛ ꯂꯣꯏꯔꯒ ꯑꯗꯨꯝ ꯏꯔꯨꯔꯒꯦ ꯇꯧ ꯈꯜꯂꯝꯕ ꯑꯗꯨꯏꯗꯤ
ꯎꯝ
ꯈꯪꯗꯦ ꯇꯥꯏꯃꯤꯡꯁꯤꯒ ꯆꯥꯟꯅꯗ꯭ꯔꯤꯅꯦ ꯇꯧꯔꯤꯁꯦ
ꯎꯝ ꯀꯣ ꯅꯪ ꯀꯩꯀꯩ ꯆꯥꯅꯤꯡꯗꯦ ꯍꯧꯖꯤꯛ ꯁꯥꯔꯛꯄꯁꯤꯗ
ꯍꯧꯖꯤꯛ ꯁꯥꯔꯛꯄꯁꯤꯅꯅꯦ ꯑꯩ ꯀꯦꯁ ꯁꯤ ꯆꯥꯅꯤꯡꯉꯤ
ꯀꯦꯞꯁꯤ ꯑꯪ ꯍꯥꯥꯎ ꯋꯥ ꯇ ꯈꯂꯤ ꯍ
ꯁꯧꯒ꯭ꯔꯤꯁꯨ ꯆꯥꯅꯤꯡꯉꯦ ꯀꯥꯡꯁꯣꯏꯁꯨ ꯆꯥꯅꯤꯡꯉꯦ
ꯎꯝ ꯑꯗꯨꯒꯝꯕ ꯍꯥꯏꯔꯦꯗꯅ
ꯅꯪꯗꯤ ꯀꯔꯤ ꯆꯥꯅꯤꯡꯒꯦ ꯍꯧꯖꯤꯛꯁꯦ ꯍꯧꯖꯤꯛ
ꯑꯩꯗꯤ ꯑꯣꯛꯆꯪ
ꯅꯪꯅ ꯍꯦꯟꯅꯩ ꯍꯦꯟꯅ ꯍꯥꯎꯈ꯭ꯔꯕ ꯍꯥꯏꯔꯤꯅꯦ ꯇꯧꯔꯤꯁꯦ
ꯍꯧꯥꯎꯇ꯭ꯔꯣ ꯑꯣꯛꯇꯣ
ꯍꯥꯎꯋꯦ ꯑꯗ ꯑꯣꯛ ꯆꯥꯕꯁꯦ ꯏꯁꯥ ꯌꯥꯝ ꯨꯝꯃꯦ ꯍꯥꯏꯕꯅꯦ
ꯇꯨꯏꯁꯨ ꯍꯥꯎꯋꯦꯅꯤ
ꯅꯣꯡꯃ ꯊꯣꯡꯉꯇꯁꯦ
ꯅꯣꯡꯃ ꯅꯣꯡꯃ ꯅꯣꯡꯃ ꯂꯩꯗꯤ ꯀꯔꯤꯝ ꯋꯥꯗꯦ ꯅꯠꯇ꯭ꯔꯥ
ꯅꯠꯇ꯭ꯔꯣ ꯌꯥꯝ ꯋꯥꯂ ꯑꯗꯣ ꯍꯌꯦꯡ ꯅꯨꯡꯗꯥꯡꯁꯦ ꯉꯁꯤ ꯅꯨꯡꯗꯥꯡ ꯍꯌꯦꯡ ꯑꯦꯛꯖꯥꯝꯅꯤꯅ ꯉꯁꯤ ꯅꯨꯡꯗꯥꯡꯁꯦ ꯀꯩ ꯆꯥꯗꯕ ꯆꯝꯐꯨꯠ ꯆꯥꯔꯒ ꯑꯦꯛꯖꯥꯝ ꯊꯥꯔꯨꯁꯦ ꯍꯥꯏꯕ꯭ꯔꯣ
ꯈꯪꯉ ꯑꯩꯁꯨ ꯅꯃꯥꯟꯅꯕꯤ ꯑꯃꯗꯣ ꯂꯥꯛꯑꯀꯥꯟꯗ ꯍꯪꯗ꯭ꯔꯗꯤ ꯈꯪꯉꯔꯣꯏꯌꯦ
ꯌꯥꯏ ꯌꯥꯏ
ꯎ
ꯅꯪꯕꯨ ꯃꯄꯥꯟꯗ ꯂꯩꯕꯗꯨ ꯀꯩ ꯀꯩ ꯎꯔꯒ ꯂꯩꯔꯤꯒꯦꯅꯦ ꯇꯧꯔꯤꯁꯤ
ꯑ ꯅ ꯃꯄꯥꯟꯗ ꯂꯩꯔꯤꯁꯦ ꯅꯨꯡꯁꯤꯠ ꯆꯨꯁꯤꯜꯂꯛꯇꯦ ꯍꯨꯃꯥꯡ ꯁꯧꯋꯤ ꯅꯣꯏꯅ ꯎꯔꯤꯁꯦ ꯃꯌꯥꯝ ꯎꯏ ꯆꯤꯡꯁꯨ ꯎꯔꯦ ꯍꯣꯁꯇꯦꯜ ꯃꯌꯥꯝꯁꯨ ꯎꯏ ꯑꯗꯒꯤ ꯀꯣꯅꯨꯡꯁꯨ ꯎꯏ ꯃꯌꯥꯝ ꯎꯏ ꯐꯖꯕ ꯑꯁꯪꯕ ꯃꯌꯥꯝ ꯎꯏ
ꯑ ꯑꯗꯨꯗꯤ ꯅꯪꯒꯤꯗꯗꯤ ꯁꯦꯜꯔꯤ ꯍꯐꯖꯕ
ꯍꯥꯏꯗ꯭ꯔꯦ ꯃꯛꯄ ꯑ ꯇꯞꯅ ꯇꯥꯏꯌꯦ
ꯑꯗꯨꯗꯤꯅꯦ ꯁꯤꯅꯔꯤ ꯌꯥꯝ ꯐꯖꯕꯅꯦ